ꯑꯣ
ꯍꯜꯂꯣ
ꯇꯥꯏꯌꯦ
ꯑꯃꯨꯛꯇꯪꯗ ꯐꯪꯕ꯭ꯔꯣ
ꯐꯪꯉꯦ
ꯑꯩꯅ ꯅꯪꯗꯣ ꯑꯩꯅ ꯆꯪꯉꯛꯑꯣꯅ ꯍꯥꯏꯔꯒ ꯅꯪꯅ ꯃꯦꯁꯦꯁ ꯁ ꯌꯦꯡꯗꯕꯤꯗ ꯁꯨꯝ ꯂꯩꯕꯗꯨꯗ ꯑꯃꯨꯛ ꯑꯩꯅ ꯃꯁꯤꯗꯤ ꯑꯣꯏꯔꯔꯣꯏꯅ ꯔꯤꯄ꯭ꯂꯥꯏ ꯍꯜꯂꯛꯇꯕꯗꯨꯗ ꯄꯥꯎꯈꯨꯝ ꯄꯤꯔꯛꯇꯕꯗꯨꯗ ꯑꯩꯅ ꯑꯃꯨꯛ ꯅꯣꯗꯤꯗ ꯇ꯭ꯔꯥꯏ ꯇꯧꯕꯅꯦꯕꯀꯣ ꯑꯗꯨꯒ ꯆꯠꯂꯦ ꯑꯗ ꯄꯥꯏꯔꯛꯇꯦ ꯃꯥ
ꯈꯪꯗꯦ ꯑꯩꯪ ꯁꯤ ꯂꯣꯏꯔꯒ ꯌꯦꯡꯕꯤꯒꯅꯤ ꯆꯠꯄ꯭ꯔꯥꯅ
ꯎꯝ
ꯁꯥꯎꯗꯣꯛ ꯄꯨꯡ ꯑꯃꯅꯦ ꯑꯩꯒꯤ ꯍꯤꯞ ꯄꯤꯕ ꯍꯥꯏꯁꯤ ꯐꯃꯨꯡ ꯆꯪꯉꯦꯕ ꯍꯧꯖꯤꯛꯀꯤ ꯑꯗꯨꯒꯤ ꯑꯩꯅ ꯆꯦꯞꯅ ꯍꯤꯞꯄꯒꯤ ꯃꯊꯛꯁꯤꯗꯅꯦ ꯀꯨꯜꯂꯒ ꯑꯗꯨꯝ ꯂꯩꯈꯤ ꯑꯁ ꯇꯝ ꯂꯩꯍꯧ ꯇꯨꯝꯐꯝ ꯂꯥꯛꯐꯝ ꯈꯪꯗꯦꯍꯥꯏꯕ ꯀꯩꯗꯧꯕ ꯌꯥꯎꯖꯥꯠꯅꯣ ꯍꯪꯗꯦ ꯀꯩꯅꯣꯁꯦ ꯑꯃꯨꯛ ꯊꯦꯡꯅꯔ ꯂꯩꯔꯒ
ꯌꯥꯝ ꯅꯨꯡꯉꯥꯏꯇꯦ ꯉꯁꯤꯗꯤ ꯅꯦꯠꯁꯦ ꯀꯩꯗꯧꯔꯕꯅꯣ ꯈꯪꯗꯦ ꯑꯗꯣ ꯃꯣꯏ ꯌꯥꯕꯒꯤ ꯃꯑꯣꯡꯗꯣ ꯑꯩꯉꯣꯟꯗ ꯄ꯭ꯔꯤꯄꯦꯌꯥꯔꯤꯡꯒ ꯇꯧꯔꯒ ꯀꯩꯅꯣ ꯇꯧꯔꯒ ꯃꯦꯁꯦꯖ ꯑꯃ ꯑꯗꯨꯝ ꯂꯥꯛꯑ ꯂꯩꯌꯦꯕꯀꯣ ꯑꯗꯨꯗ ꯑꯩꯩꯅ ꯃꯁꯤ ꯌꯥꯗꯦ ꯑꯗꯨꯗꯧ ꯃꯥꯜꯂꯦ ꯇ꯭ꯔꯥꯏ ꯇꯧꯒꯦꯅ ꯇꯧꯕꯅꯦꯕ ꯑꯗꯨ ꯌꯥꯒꯤ ꯋꯥꯅꯤꯗ ꯗ ꯅꯪꯉ ꯑꯃꯨꯛ ꯊꯣꯛꯑꯝꯃꯗ꯭ꯔꯅ ꯈꯜꯂꯦ ꯀꯩꯅꯣꯗꯒꯤ ꯃꯅꯨꯡ ꯆꯪꯉ ꯂꯩꯇ꯭ꯔꯗꯤ ꯑꯃꯨꯛ ꯌꯥꯗꯧ ꯃꯥꯟꯗꯦ ꯈꯜꯂ ꯅꯪ ꯂꯩꯔꯝꯃꯦ
ꯌꯥꯗꯦꯌꯦ ꯀꯃꯥꯏꯅ ꯇꯧꯔꯤꯅꯣ ꯈꯪꯗꯦꯦ ꯑꯗꯣ ꯅꯨꯡꯉꯥꯏꯇ꯭ꯔꯦ ꯉꯁꯥꯏꯗꯩꯅꯦ ꯑꯗꯣ ꯀꯩꯅ ꯀꯩꯅꯣ ꯐꯦꯁꯕꯨꯛꯇꯗꯤ ꯋꯥꯏ ꯆꯥꯏꯍꯧꯔꯕꯅꯤ ꯌꯥꯗꯦꯅ ꯀꯃꯥꯏꯅ ꯇꯧꯅꯣ ꯑꯩꯒꯤ ꯌꯥꯗꯕ ꯃꯥꯜꯂꯤꯒꯦ ꯑꯗꯨꯗꯨꯅ ꯃꯤꯁꯤꯡꯁꯤꯅ ꯄꯣꯁ ꯌꯦꯡꯅꯤꯡꯗꯕꯅ ꯌꯥꯗꯦ ꯇꯨꯃꯤꯟ ꯂꯩꯔ ꯂꯣꯏꯔꯦ ꯑꯁ ꯑꯩ ꯌꯥꯔꯨꯗ꯭ꯔꯦ ꯑꯗꯨ ꯇꯧꯗ꯭ꯔꯦ ꯇꯧ ꯇ꯭ꯔꯦ ꯃꯔꯛꯁꯤꯗ ꯊꯕꯛ ꯇꯧꯕꯤꯁꯤ ꯌꯥꯎꯔꯤ ꯌꯦꯡꯅꯤꯡꯗꯕꯅ
ꯃꯥꯅ ꯃꯥ ꯍꯦꯟꯂꯦ ꯇꯜꯂꯦ ꯑꯁꯦꯡꯕ
ꯐꯔꯦꯁꯦ ꯃꯣꯏꯒꯤ ꯑꯗꯨꯒꯨꯝꯕ ꯋꯥꯔꯤꯗꯣ ꯁꯥꯒꯨꯝꯁꯤꯁꯦ ꯆꯥꯛ ꯌꯥꯝ ꯆꯥꯃꯟꯈ꯭ꯔꯦ ꯏꯁꯥꯥꯁꯦ ꯋꯥꯔꯦ
ꯌꯦꯔꯝ ꯊꯣꯡꯕ ꯍꯥꯎꯕ꯭ꯔꯣ
ꯑꯥꯎ ꯌꯥꯝꯅ ꯌꯦꯔꯨꯝꯗꯣ ꯑꯃꯒ ꯃꯈꯥꯏ ꯆꯥꯁꯤꯟꯈ꯭ꯔꯦ ꯌꯦꯔꯨꯝ ꯇꯔꯨꯛ ꯄꯨꯊꯣꯔꯛꯑꯦ ꯗꯤꯦꯝꯃꯅꯦ ꯑꯩꯅ ꯏꯕꯨꯡꯉ ꯑꯩꯈꯣꯏ ꯑꯍꯨꯝꯒꯤ ꯑꯗꯨꯒꯅ ꯑꯩꯈꯣꯏ ꯕꯦꯝꯗ ꯑꯃꯗ ꯍꯦꯟꯅ ꯆꯥꯦ ꯑꯇꯩꯁꯨ ꯑꯃ ꯃꯈꯥꯗ ꯆꯥ ꯉꯝꯗꯦ ꯏꯕꯨꯡꯉꯅ ꯂꯣꯏ ꯆꯥꯈ꯭ꯔꯦ ꯑꯗꯨ ꯃꯥꯅꯀꯣꯁ ꯑꯩꯗꯤ ꯌꯦꯔꯨꯝ ꯏꯔꯝ ꯃꯔꯤ ꯌꯦꯔꯨ ꯃꯔꯤ ꯆꯥꯗ꯭ꯔꯗꯤ ꯃꯥ ꯉꯁꯤ ꯐꯪꯒꯗꯕ ꯄ꯭ꯔꯣꯇꯤꯟꯒꯤ ꯆꯥꯡꯗꯣ ꯐꯪꯕ ꯉꯝ ꯑꯣꯏꯌꯦ ꯑꯩꯈꯣꯏꯁꯦ ꯅꯣꯛꯑꯕꯅꯦ
ꯍꯦꯟ ꯆꯜꯂꯦ ꯑꯗꯨ ꯍꯌꯦꯡ ꯃꯣꯏ ꯁꯥꯟꯅꯕꯗꯨꯣ ꯂꯦꯞꯄꯗꯅꯦ ꯆꯥꯔꯤ ꯃꯌꯥꯝ ꯐꯨꯒꯥ ꯑꯃꯨ ꯀꯃꯨꯛꯇ
ꯑꯗꯨꯅꯦ ꯑꯗꯒꯤ ꯑꯩꯅ ꯀꯥꯡꯒꯧꯗꯨꯁꯨ ꯏꯃꯨꯡꯉ ꯑꯁ ꯌꯥꯝ ꯌꯥꯝꯍꯜꯂꯦ ꯍꯥꯏꯕ ꯌꯥꯝꯃꯣꯏ ꯌꯥꯝꯃꯣꯏ ꯆꯥꯛꯅ ꯁꯛꯀꯣꯡꯒꯞ ꯆꯥꯏ ꯑꯗꯨꯒ ꯀꯥꯡꯉꯧꯗꯨꯁꯨ ꯍꯥꯎꯏꯕ ꯍꯋꯥꯏ ꯑꯁꯥꯡꯕꯤꯗꯨꯁꯨ ꯅꯧ ꯅꯧ ꯂꯥꯎꯔꯒ ꯑꯩꯈꯣꯏꯒꯤ ꯏꯤꯡꯈꯣꯜꯗ ꯄꯥꯟꯕꯩ ꯇꯥꯏꯞ ꯇꯧꯔꯦ ꯑꯗꯒꯤ ꯑꯩꯅ ꯉꯔꯥꯡ ꯆꯅꯥ ꯇꯤꯡꯕꯅꯦꯕ ꯆꯅꯥꯗꯨꯒ ꯇꯧꯔꯒ ꯑꯗꯨꯅ ꯃꯃꯤꯅ ꯁꯤꯡꯒꯔꯒ ꯌꯥꯝ ꯍꯥꯞꯆꯜꯂꯦ ꯑꯗꯒꯤ ꯇꯤꯜꯍꯧ ꯈꯔ ꯁꯣꯏꯖꯜꯂꯒ ꯅꯥꯀꯨꯞ ꯄꯤꯈꯠ ꯇꯧꯔꯒ ꯍꯥꯎ ꯌꯥꯝꯅ ꯀꯥꯡꯍꯨꯗꯨꯁꯨ ꯐꯅꯌꯥꯝ ꯆꯥꯁꯤꯟꯈ꯭ꯔꯦ ꯑꯩꯁꯨ ꯉꯁꯥꯏ ꯑꯌꯨꯛꯇ ꯆꯥꯛ ꯏꯤꯟꯊꯤꯅ ꯆꯥꯗꯕ ꯑꯗ ꯍꯧꯖꯤꯛꯇꯤ ꯐꯅꯌꯥꯝ ꯆꯥꯁꯤꯟꯈ꯭ꯔꯦ
ꯑꯩꯁꯨ ꯀ꯭ꯋꯥꯒꯨꯝꯕ ꯑꯃ
ꯎꯝ ꯆꯠ ꯊꯥꯛꯇꯣꯛꯄ ꯂꯣꯏꯔꯒ ꯑꯃꯨꯛ ꯈꯣꯏꯗꯥꯗ ꯋꯥꯠꯔꯝꯝꯕꯅꯤꯅ ꯑꯩꯅ ꯑꯃꯨꯛ ꯑꯆꯥꯄꯣꯠ ꯈꯤꯇꯪꯈꯛ ꯂꯩꯕ ꯃꯥꯅ ꯃꯨꯜꯍꯟꯗꯧ ꯋꯥꯠꯄ ꯑꯩ ꯑꯩ ꯇꯧꯕꯤꯔꯒꯦꯗ ꯑꯩ ꯃꯨꯜꯍꯟꯕ ꯂꯣꯏꯔꯒ ꯑꯃꯨꯛ ꯐꯝꯃꯕꯅꯤ ꯐꯃꯨꯡꯗ ꯑꯩꯁ ꯐꯦꯟ ꯍꯨꯝ ꯐꯝꯃꯝꯃꯤꯅꯤ
ꯀ꯭ꯋꯥꯒꯨꯝꯕ ꯑꯃ ꯀꯩꯅꯣꯝ ꯆꯥꯅꯤꯡꯉꯁꯨ ꯑꯩꯁꯦ ꯑꯩ ꯗꯨꯀꯥꯟ ꯊꯎꯧꯕꯗ ꯂꯧꯈꯠꯄ ꯊꯧꯕꯗ ꯑꯃ ꯊꯣꯛꯣꯡ ꯍꯥꯡꯉꯝꯗ꯭ꯔꯦ ꯅꯣꯏꯅ ꯆꯥꯛ ꯆꯥꯅꯤꯡꯉꯩ ꯇꯥꯏꯃꯤꯡꯗꯣ ꯑꯗꯨꯗ ꯎꯄꯥꯥ ꯂꯩꯇꯦ
ꯌꯥꯝ ꯀꯟ ꯊꯦꯡꯕꯗꯤ ꯑꯣꯏꯗ꯭ꯔꯤ ꯍꯥꯡꯕꯗꯤ ꯌꯥꯔꯦ ꯄꯣꯠꯅꯤꯗ ꯂꯩꯀꯥꯏꯗ ꯂꯩꯕꯀ꯭ꯋꯥ ꯄꯥꯟ ꯗꯨꯀꯥꯟꯒꯨꯝꯕꯗꯗꯤ
ꯈꯪꯗꯦ ꯑꯩꯈꯣꯏ ꯁꯥꯏ ꯃꯇꯊꯤꯛꯇꯤ ꯌꯥꯝ ꯉꯜꯍꯕ ꯉꯝꯕꯅꯨ ꯂꯣꯜꯂꯦ ꯑꯗꯨꯒ ꯊꯣꯡ ꯑꯍꯟꯕꯤꯗꯨꯗꯤ ꯈꯔ ꯍꯥꯡꯕ ꯑꯃꯅꯤ ꯌꯥꯎꯔꯝꯒꯅꯤ ꯑꯗꯨ ꯇꯥꯅ ꯆꯄꯗꯤꯦ ꯑꯃꯨꯛ ꯇꯜꯂꯦ ꯑꯩꯣꯏꯁꯨ
ꯅꯅꯥ ꯄꯤꯗ ꯀꯩ ꯀꯥꯅ ꯆꯗꯅꯤ
ꯈꯥꯡꯗꯣꯏꯁꯤꯗꯤ ꯆꯩꯅꯥ ꯑꯨꯝ ꯂꯥꯡꯈꯤ ꯂꯩꯅꯝ ꯑꯃꯗ ꯇꯤꯡꯈꯪꯏ ꯇꯤꯡꯈꯪ ꯀꯩ ꯇꯤꯡꯈꯣꯛ ꯀꯩꯔꯦ ꯂꯩꯅꯝ ꯂꯩꯅꯝ ꯑꯃꯒꯤ ꯀꯩꯅꯣꯗ ꯇꯤꯡꯈꯪ ꯌꯣꯛꯈꯤ
ꯅꯤꯡꯈꯪꯗꯨꯒꯤ ꯆꯩꯅꯥ ꯆꯩꯅꯥ ꯈꯥꯡꯕꯗ ꯍꯥꯏꯕ
ꯆꯅ ꯈꯥ ꯃꯗ ꯋꯥꯀꯤ ꯍꯥꯏꯕ
ꯎꯝ
ꯑꯗꯨꯏ ꯐꯤꯂꯝꯗꯣ ꯑꯗꯨꯝ ꯀꯥꯕꯣꯛ ꯏꯆꯝ ꯆꯝꯅ ꯑꯗꯨꯝ ꯐꯖꯈꯤꯕꯅꯦ ꯁꯣꯝ ꯔꯥꯁꯀꯤꯗꯣ
ꯎꯝ ꯆꯩꯅꯥꯗ ꯎꯝ
ꯐꯤ ꯑꯗꯨꯗꯤ ꯃꯥꯅ ꯀꯣꯔꯣꯅꯥ ꯁꯦꯔꯥꯟ ꯇꯨꯔꯥꯟ ꯋꯥꯈꯜ ꯈꯜꯂꯨꯕꯗ
ꯎꯝ
ꯑꯗꯨꯒꯤ ꯀꯦꯕ ꯀꯜꯁꯗꯤ ꯀꯣꯋꯥ ꯂꯀꯦ
ꯍꯥꯏ ꯅꯨꯡꯉꯥꯏꯔꯣ ꯂꯩꯔꯣꯒ ꯍꯥꯏꯁꯤꯔꯦ ꯃꯗꯁꯦ ꯁꯥꯔꯛꯏꯅꯦ ꯅꯪ ꯌꯥꯝ ꯇꯨꯝꯅꯤꯡꯕ ꯃꯥꯜꯂꯦ ꯁꯣꯔ ꯃꯄꯤꯒ ꯆꯥꯎꯅ ꯆꯥꯎꯅꯒ ꯍꯣꯜꯂꯒ
ꯇꯨꯝꯗꯦ ꯏꯁꯥ ꯆꯥꯎꯕꯅꯤ ꯁꯨꯝ ꯍꯤꯞꯆꯔ ꯐ꯭ꯔꯤ ꯑꯣꯏꯅ ꯍꯣꯟꯗꯣꯔꯛꯄꯗꯨꯗ ꯁꯣꯔ ꯆꯥꯎꯔꯤꯅꯤ ꯇꯨꯝꯕꯗꯒꯁꯤ ꯑꯩꯈꯣꯏꯅ ꯏꯁꯥꯅ ꯈꯪꯖꯗꯕ ꯅꯥꯈꯣꯛꯑꯦ ꯍꯥꯏꯕ ꯌꯥꯝꯅ ꯑꯈꫭꯏ
ꯎꯝ ꯑꯁ ꯑꯩꯕꫭꯛꯇ ꯏꯌꯥꯡ ꯀꯪꯈ꯭ꯔꯕ ꯑꯩꯕꫭꯛꯇꯅꯦ ꯅꯈꫭꯛꯑꯦ ꯍꯥꯏꯁꯤꯅꯦ ꯌꯥꯝꯅ ꯑꯗꯣ ꯑꯅꯣꯏꯕ ꯃꯤꯅꯁꯨ ꯑꯃꯨꯛ ꯍꯦꯟꯕꯅꯦ
ꯍꯦꯟ ꯗꫭꯏꯅꯤ ꯑ ꯈꯪꯗꯦ ꯈꯔ ꯇꯧꯗꯦ ꯎꯝ
ꯑꯩꯗꯤꯅꯦ ꯐꯤꯔꫭꯜ ꯀꯩꯀ ꯎꯝ ꯁꯦꯠꯆꯜꯂꯛꯑꯀꯥꯟꯗꯗꯤꯅꯦ ꯏꯌꯥꯡ ꯀꯪꯕ ꯃꯥꯟꯕ ꯋꯥꯅꯦꯕ ꯑꯗ ꯏꯁꯥꯥꯁꯦ ꯐꯤꯔꯣꯜ ꯊꯣꯡꯗ ꯑꯗꯨꯀꯥꯟꯗꯪ ꯏꯁꯥꯅ ꯑꯗꯨꯝ ꯇꯤꯛ ꯇꯤꯛ ꯇꯤꯛ ꯑꯗꯨꯝ ꯂꯥꯎꯋꯦꯕ ꯅꯪꯅꯗꯤ ꯃꯤꯅꯗꯤ ꯌꯥꯝ ꯀꯪꯕ ꯃꯌꯥ ꯌꯥꯝ ꯀꯪꯕ ꯃꯥꯜꯂꯦꯅ ꯍꯥꯏꯕ ꯋꯥꯅꯦꯕ ꯑꯗꯨꯝ ꯌꯥꯝ ꯀꯪꯕꯗꯤ ꯅꯠꯇꯦꯕ ꯑꯩꯒꯤꯁꯦ
ꯀꯪꯕ ꯀꯪꯕ ꯍꯥꯏꯁꯦ ꯅꯣꯏ ꯑꯗꯨꯝ ꯆꯠ ꯅꯣꯏ ꯆꯞ ꯆꯥꯕꯤꯗꯩ ꯈꯤꯇꯪ ꯄꯥꯊꯕꯗꯤ ꯃꯥꯜꯂꯦ ꯌꯦꯡꯕꯗ
ꯎꯝ
ꯀꯩꯁꯨꯝ ꯅꫭꯏꯕꯗꯤ ꯆꯤꯡꯗ꯭ꯔꯦꯕ ꯅꯣꯏ
ꯎꯝ ꯑꯩ ꯅꯣꯏꯕꯁꯨ ꯇꯜꯂꯤ ꯋꯥꯁꯨ ꯌꯥꯝ ꯋꯥꯏ ꯍꯥꯏꯕ ꯆꯥꯛ ꯆꯥꯕꯒꯤ ꯐꯝꯕ ꯅꯤꯈꯥꯡ ꯐꯝꯕ ꯉꯝꯗꯦꯕ ꯅꯣꯏꯕꯁꯦ ꯈꯤꯇꯪꯈꯛ ꯂꯣꯏꯈꯠꯄꯁꯦ ꯅꯨꯡꯉꯥꯏꯇꯦꯕ ꯍꯧꯖꯤꯛꯇꯤ ꯐꯅꯌꯥꯝ ꯅꯣꯏꯔꯕꯅꯤꯁꯦ ꯍꯥꯟꯅꯗꯤ ꯁꯨꯃꯥꯏꯅ ꯅꯣꯏꯔꯝꯕ ꯄꯣꯗꯦꯗ ꯑꯩꯥ ꯋꯦꯠꯁꯦ ꯐꯤꯞꯇꯤ ꯐꯤꯞꯇꯤ ꯐꯥꯏꯚ ꯐꯤꯞꯇꯤ ꯐꯤꯞꯇꯤ ꯐꯥꯏꯚꯇꯩ ꯁꯨꯛꯍꯥꯦꯟ ꯍꯦꯟꯗꯦ ꯍꯟꯗꯛꯇꯤ ꯌꯦꯡꯉꯨꯅꯦ ꯁꯤꯛꯁꯇꯤ ꯐꯣꯔ ꯌꯧꯔꯤꯖꯦ ꯌꯦꯡꯉꯨ ꯑꯗꯨ ꯅꯍꯥꯟ ꯒꯍꯥꯇꯤꯗ ꯑꯣꯟꯕꯗꯗꯤꯅꯦ ꯁꯤ ꯁꯤꯛꯁꯇꯤꯒ ꯇꯨ ꯂꯩꯍꯧꯋꯦꯕꯀꯣ ꯑꯗꯗꯒꯤ ꯀꯋꯥꯒꯤ ꯗꯤꯁꯄꯦꯟꯁꯔꯤꯗ ꯑꯣꯟꯕꯗꯁꯨ ꯁꯤꯛꯁꯇꯤ ꯇꯨ ꯂꯩꯌꯧꯍꯦ ꯑꯗꯨꯒꯅꯦ ꯅꯍꯥꯟ ꯀꯩꯅꯣ ꯒꯤ ꯎꯝ ꯁꯟꯖꯦꯟ ꯊꫭꯡꯒꯤ ꯗꯤꯁꯄꯦꯟꯁꯔꯤꯗ ꯁꯤꯛꯁꯇꯤꯒ ꯐꫭ ꯐꯣꯔ ꯑꯃꯨꯛ ꯂꯩꯔꯝꯃꯦ
ꯃꯣꯏ ꯀꯦꯖꯤ ꯃ ꯍꯦꯜ
ꯑꯗꯨꯅꯤ ꯀꯤꯖꯣ ꯑꯃ ꯀꯤꯖꯣ ꯍꯥꯏꯗꫭꯔꯦ ꯃꯣꯏꯁꯨ ꯀꯦꯖꯤ ꯑꯅꯤꯒꯤ ꯆꯥꯡ ꯈꯦꯠꯅꯩꯌꯦꯕ ꯑꯩꯅ ꯑꯅꯤ ꯑꯅꯤ ꯑꯣꯜꯂꯛꯄꯗ ꯆꯞ ꯆꯞ ꯃꯥꯟꯅꯔꯤꯅꯦꯕ
ꯆꯨꯝꯗꯦ ꯍꯥꯏꯕꯅꯦ ꯃꯣꯏꯒꯤꯗꯣ
ꯎꯝ ꯒꯨꯍꯥꯇꯤ ꯑꯣꯜꯂꯤꯗꯨꯁꯨ ꯑꯩ ꯒꯨꯍꯥꯇꯤ ꯆꯠꯂꯂꯤꯗꯨꯣ ꯊꯥ ꯑꯇꯪ ꯐꯥꯗ ꯉꯥꯏꯔꯤ ꯑꯗꯒꯤ ꯀꯩꯅꯣ ꯁꯤꯒꯤ ꯗꯤꯁꯄꯦꯟꯁꯔꯤꯗ ꯑꯣꯜꯂꯤꯗꯨꯁꯨ ꯑꯩꯅ ꯒꯨꯍꯥꯇꯤꯗꯒꯤꯩ ꯊꯣꯛꯂꯛꯑꯀꯥꯟꯗ ꯅꯨꯃꯤꯠ ꯇꯔꯥ ꯃꯉꯥꯅꯤꯃꯨꯛ ꯂꯩꯔꯝꯕꯅꯦ ꯗꯨꯀꯥꯟ ꯑꯣꯟꯕꯅꯦ ꯊꯥ ꯐꯥꯅꯕ ꯄꯣꯠ ꯑꯃꯗ ꯅꯠꯇ꯭ꯔꯤꯕ
ꯎꯝ
ꯍꯦꯟꯀꯠꯄꯗ ꯍꯦꯛꯇ ꯀꯤꯂꯣ ꯑꯅꯤ ꯆꯥꯔ ꯍꯦꯛꯇ ꯍꯦꯟꯀꯠꯀꯗꯕ ꯅꯠꯇꯦꯔꯣ ꯊꯥ ꯑꯝꯗ
ꯑꯗꯨ ꯑꯁ ꯈꯥꯖꯤꯛ ꯈꯥꯖꯤꯛꯅꯤꯍꯦ ꯑꯗꯨꯅꯦ ꯌꯥꯗꯕꯒꯤꯅꯦ ꯑꯗꯒꯤ ꯑꯃꯨꯛ ꯀꯩꯅꯣꯁꯨ ꯍꯦꯟꯀꯞ ꯇꯧꯁꯨ ꯌꯥꯗꯦ ꯍ ꯌꯥꯝ ꯆꯥꯔꯦꯅ ꯉꯁꯤ ꯍꯦꯛꯇ ꯕꯛ ꯂꯥꯎꯏꯟ ꯈꯜꯂꯛꯇꯕꯁꯨ ꯅꯠꯇꯦ
ꯃꯥꯅꯤ ꯃꯥꯅꯤ
ꯇꯨꯝꯕꯁꯤꯅꯅꯦ ꯀꯩꯁꯨ ꯅꯠꯇꯕꯗꯤ ꯇꯨꯝꯅꯤꯡꯉꯛꯀꯅꯤ ꯑꯗꯨꯒ ꯇꯨꯝꯕꯒꯤ ꯍꯥꯏ ꯃꯇꯝꯊꯒꯤ ꯇꯨꯝꯕꯁꯨ ꯏꯁꯩ ꯇꯥꯕ ꯇꯨꯝꯕ ꯁꯨꯡꯉ ꯌꯥꯗꯕ ꯇꯨꯝꯗꯅ ꯅꯨꯡꯉꯥꯟꯕ ꯌꯥꯎꯄꯁꯦ ꯈꯣꯏꯗꯧ ꯑꯃ ꯁꯥꯎꯅꯤꯡꯉꯤꯁꯦ
ꯑꯩꯗꯤ ꯋꯥꯔꯤꯒꯨꯝꯕ ꯐꯨꯡꯒꯥ ꯋꯥꯔꯤꯒꯨꯝꯕ ꯑꯃ ꯊꯥꯔꯦꯗꯅꯀꯣ ꯑꯗꯨꯒꯅꯦ ꯇꯥꯔꯒ ꯑꯗꯨꯝ ꯇꯨꯝꯖꯈꯤꯗꯣꯏꯅꯦꯕ
ꯑꯩꯗꯤ ꯚꯤꯗꯤꯑꯣꯗ ꯀꯩꯗ ꯑꯣꯜꯗ ꯀꯩꯅꯣ ꯎꯔꯛꯑꯅꯤ ꯃꯤ ꯑꯃ ꯇꯨꯝꯃꯝꯗꯥꯏꯗ ꯑꯩꯈꯣꯏꯒꯤ ꯅꯣꯡ ꯌꯥꯝ ꯀꯟꯅ ꯆꯨꯕꯒꯤ ꯃ꯭ꯌꯨꯖꯤꯛ ꯁꯥꯎꯟ ꯊꯥꯗꯣꯛꯑꯦꯗꯅ
ꯎꯝ
ꯣꯟꯗ ꯅꯣꯡ ꯀꯅ ꯁꯨꯕꯒꯤ ꯃꯅꯥꯛ ꯑꯗꯨꯒ ꯅꯥꯀꯣꯡ ꯃꯌꯥ ꯊꯝꯃꯒ ꯑꯗꯨꯝ ꯇꯨꯡꯉꯤꯕꯁꯦ ꯑꯩꯁꯨ ꯌꯦꯡꯗꯦꯥ ꯈꯜꯂꯤ ꯅꯣꯡꯃꯩ ꯃꯨꯊꯠꯂꯦꯗꯅ ꯑꯗꯨꯒ ꯅꯣꯡ ꯆꯨꯕꯒꯤ ꯁꯣꯟꯗꯅ ꯈꯣꯡ ꯌꯥꯟ ꯊꯝꯃꯒ ꯇꯨꯝꯈꯤꯕ
ꯌꯦꯡꯗꯧꯅꯤꯅ ꯑꯗꯨꯗꯤ ꯍꯥꯏꯕꯗꯤ ꯅꯣꯡ ꯆꯨꯕꯁꯤꯗꯤ ꯇꯨꯝꯕ ꯅꯨꯡꯉꯥꯏ ꯍꯥꯏꯗꯅ
ꯎꯝ
ꯅꯣꯡ ꯆꯨꯝꯕ ꯇꯨꯝꯕ ꯅꯨꯡꯉꯥꯏ ꯍꯥꯏꯖꯩ ꯏꯪꯕꯗꯨꯒꯤ ꯑꯣꯏꯔꯝꯒꯅꯤ ꯃꯔꯝꯗꯗꯤ ꯅꯣꯡꯒꯤ ꯃꯈꯣꯟꯗꯨꯅ ꯖꯤꯡꯟꯒꯁꯤꯗ ꯀꯥꯡ ꯀꯥ ꯀꯥ ꯀꯥ ꯀꯛꯑꯅ ꯌꯩꯔꯒ ꯀꯅꯥꯒꯤ ꯇꯨꯝꯕꯅꯣꯗ
ꯑꯗꯩ ꯁꯨꯝꯕꯁꯨ ꯌꯥꯎꯕꯅꯤ ꯇꯨꯝꯃꯤ ꯇꯧ ꯌꯦꯅꯤꯡꯕ
ꯎꯝ
ꯁꯨꯨꯏꯗꯥꯒ
ꯎꯝ ꯁꯅ ꯀꯥꯠꯇ ꯂꯩꯦꯕ
ꯆꯂꯤꯅꯤ ꯉꯥꯏꯍꯥꯟ ꯂꯩꯗꯤ ꯃꯇꯝ ꯌꯎꯔꯛꯑꯕꯅꯦ ꯑꯗꯨꯒꯤꯅꯤ ꯑꯗꯨꯒ ꯀꯩꯅꯣ ꯇꯧꯗꯣꯏꯅꯤ ꯑꯩꯅꯁꯨ ꯑꯃꯨꯛ ꯗꯨꯀꯥꯟ ꯊꯣꯛꯔꯀꯥꯟꯗ ꯑꯃꯨꯛ ꯇꯧꯔꯛꯇꯧ ꯂꯩꯔꯤ
ꯍꯥꯏꯔ
ꯆꯥꯛ ꯊꯣꯛꯄꯒꯤ ꯍꯩ ꯔꯥ ꯆꯥꯔꯕ ꯃꯆꯦ ꯑꯃ ꯀꯩ ꯑꯃ
ꯆꯥꯛꯊꯣꯛꯄ ꯑꯩ ꯀꯩꯝ ꯆꯥꯗ꯭ꯔꯤꯦ ꯎꯝ ꯀꯩꯅꯣ ꯀꯩꯅꯣ ꯎꯝ ꯀꯔꯤꯕ ꯎꯝ ꯃꯃꯤ ꯀꯥꯕꯣꯔꯅꯦ ꯍꯥꯖꯝꯗꯣ ꯍꯖꯝꯗꯨꯣ ꯎꯝꯃꯤ
ꯎꯝ ꯍꯥꯁꯃꯂꯥꯔꯥ
ꯎꯝ
ꯊ ꯎꯀ ꯆꯠꯅꯤꯡꯉꯤ ꯑꯗꯨꯑꯣꯏꯁꯨ ꯀꯩꯅꯣ ꯇꯧꯔꯅꯤ ꯎꯄꯥꯥꯂꯤꯇꯤ ꯊꯣꯛꯄ ꯌꯥꯝ ꯇꯜꯂꯦ ꯀꯩꯅꯣ ꯇꯧꯔꯅꯤ ꯁꯤꯗ ꯑꯗꯨꯝ ꯈꯥꯡꯒꯦꯁ ꯑꯗꯨꯝ
ꯐꯔꯦ ꯐꯔꯦ ꯑꯗꯨꯅ ꯅꯣꯡ ꯐꯥꯗꯁꯨ ꯈꯥꯡꯕ ꯇꯝꯒꯗꯕꯅꯤ
ꯃꯥꯅꯦ ꯑꯗꯨꯝ ꯆꯥꯗꯅ ꯂꯥꯛꯑꯕ ꯀꯩꯅꯣ ꯃꯔꯛꯇ ꯆꯥꯗꯕꯁꯨ ꯀꯩꯁꯨ ꯀꯥꯏ ꯄꯣꯟꯗꯦ
ꯃꯥ ꯈꯝ ꯀꯒꯗꯕꯦ
ꯑꯩꯁꯦ ꯑꯦꯄ꯭ꯂꯤꯀꯦꯁꯟ ꯑꯃ ꯏꯗꯧꯁꯨ ꯂꯩꯕꯅꯦ ꯏꯗ꯭ꯔꯤ ꯍꯌꯦꯡꯁꯦ ꯏ ꯇꯥꯔꯦ ꯑꯝꯇ
ꯊꯣꯛꯑꯣ ꯍꯌꯦꯡ ꯁꯪꯉꯀꯥꯟꯗ ꯏꯊꯣ
ꯑꯗ ꯑꯩꯅ ꯍꯩꯇꯕꯗꯣ ꯀꯩꯅꯣ ꯇꯧꯏꯦ ꯑꯩꯅ ꯐꯣꯔꯃꯦꯠꯇꯨ ꯃꯤꯉꯣꯟꯗꯩ ꯆꯤꯡꯊꯣꯛꯏꯑꯦ ꯑꯗꯨꯒ ꯃꯒꯤ ꯐꯣꯔꯃꯦꯠꯇꯨꯕꯨꯗꯤ ꯂꯩꯔꯦ ꯈꯥꯒꯦ ꯅꯤꯤ ꯅꯤꯌꯣꯝꯗꯨ ꯏꯒ ꯌꯥꯗꯕꯒꯤ ꯃꯑꯣꯡꯗꯣ ꯁꯝꯅꯔꯕꯗ ꯑꯩꯈꯣꯏ ꯁꯨꯇꯤ ꯂꯧꯕꯩ ꯈꯨꯏꯒ ꯃꯥꯟꯅꯗꯦꯕ ꯃꯥꯏ ꯊꯥꯕ ꯈꯣꯠꯄꯗꯣ
ꯎꯝ
ꯑꯗꯨꯒꯤ ꯑꯗꯨꯃꯥꯏꯅ ꯇꯧꯔꯦ ꯑ ꯑꯩꯁꯨ ꯉꯁꯥꯏ ꯀꯩꯅꯣ ꯅꯤꯡꯁꯤꯡꯉꯩꯅꯤꯅꯦ ꯑꯣꯖꯥꯒꯤ ꯄꯨꯟꯁꯤ ꯋꯥꯔꯤ ꯎꯕꯗ ꯏꯪ ꯂꯤꯁꯤꯡ ꯑꯃꯒ ꯆꯃꯥꯄꯟ ꯨ ꯃꯧꯗ꯭ꯔꯥ ꯑꯗꯨꯗꯨꯗ ꯍꯥꯏꯗꯨꯗ ꯉꯁꯥꯏ ꯑꯇꯣꯟꯅ ꯍꯥꯏꯄꯗ ꯑꯗꯨꯗꯣ ꯈꯪꯅꯤꯡꯉꯖꯕ ꯑꯗꯨꯒ ꯅꯧꯅꯤꯡꯉꯑꯕ ꯑꯩꯁꯦ
ꯎꯝ ꯍꯣꯏ ꯍꯣꯏ ꯊꯝꯃꯣ ꯊꯝꯃꯣ ꯑꯗꯨꯒꯗ ꯂ ꯂꯧꯊꯣꯛꯑꯑꯣ ꯑꯗꯨꯝ ꯇꯧꯔꯁꯦ ꯎꯝ